ꯎꯝ ꯇꯥꯏꯌꯦ
ꯇꯥꯔꯩ ꯇꯥꯔꯦ
ꯗꯧꯅ
ꯀꯩꯁꯨ ꯇꯧꯗꯦ ꯅꯪꯗꯤ
ꯍ ꯔ꯭ꯔꯀꯥ ꯂꯌꯦ
ꯑꯣ ꯀꯔꯤ ꯆꯥꯕ꯭ꯔꯣ
ꯟꯌꯥꯕꯨꯨꯖꯌꯥ
ꯑꯣ ꯀꯩꯅꯣꯝꯃ ꯆꯥꯏꯌꯦꯕ ꯈꯪꯉꯦꯕ
ꯎꯝ ꯕꯨꯅꯤꯌꯥ ꯕꯨꯖꯤꯌꯥ ꯆꯥꯔ ꯂꯩꯕ ꯑꯗꯨꯗꯤ ꯂꯣꯏꯈ꯭ꯔꯦꯗ
ꯑꯣ ꯊꯕꯛ ꯆꯠꯄ꯭ꯔꯣ ꯉꯁꯤ
ꯉꯁꯤꯁꯦ ꯑꯩ ꯍꯣꯁꯄꯤꯇꯥꯜꯗ ꯆꯠꯂꯦ
ꯑꯣ ꯅꯍꯥꯟꯔꯤꯔꯤ ꯑꯣ ꯅꯍꯥꯟ ꯆꯦꯛꯀꯑꯞ ꯆꯠ ꯍꯥꯏꯕꯅꯤ
ꯑꯣ ꯍꯣꯏ ꯑꯁ ꯅꯁꯦ ꯅꯨꯄꯤ ꯌꯥꯝ ꯉꯥꯡꯕꯟꯕ ꯃꯥꯂꯀꯣ ꯌꯥꯝ ꯐꯖꯅꯤ ꯀꯟꯐ꯭ꯨꯁ ꯂꯈꯦꯀꯣ
ꯍꯣꯏ ꯌꯥꯝꯗꯤ ꯌꯥꯝꯗꯦ ꯑꯗꯨꯕꯨ ꯍꯥꯏꯕꯗꯤ ꯑꯗꯨꯝ ꯑꯩꯅ ꯃꯤꯡꯁꯦ ꯁꯦꯞ ꯇꯧꯍꯧꯗꯕ
ꯍꯣꯏ ꯑꯗꯨ ꯑꯗꯨ ꯑꯣꯏꯔꯁꯨ ꯏꯕꯅꯤ ꯇꯦꯛꯁ ꯅꯝꯕꯔ ꯁꯦꯌꯔ ꯇꯧꯕꯗꯒꯤ ꯑꯗꯨꯝ ꯈꯪꯉꯦꯅ ꯈꯪꯉꯅꯤꯅ ꯑꯩꯗꯤ ꯑꯗꯨꯝ ꯈꯪꯉꯦꯅ ꯅꯨꯄꯤ ꯎꯗ ꯅꯪꯁꯦ ꯑꯁ ꯅꯨꯄꯤ ꯌꯥꯝ ꯀꯣꯜ ꯇꯧ ꯃꯥꯜꯂꯦ ꯑꯁꯦꯡꯕ ꯑꯣꯣ ꯅꯪ ꯅꯨꯄꯤ ꯑꯃ ꯊꯤꯅꯕ ꯇꯧꯔꯁꯤ ꯑꯩꯈꯣꯏ ꯒ꯭ꯔꯨꯞꯇꯒꯤ
ꯈꯪꯗꯦ ꯅꯨꯄꯤ ꯌꯥꯝꯗꯦ ꯃꯔꯤ ꯃꯉꯥ ꯀꯣ ꯇ ꯎꯕ ꯃꯥꯂ
ꯍꯦ ꯄꯤꯖꯥ ꯆꯕ꯭ꯔꯣ
ꯉꯁꯤ ꯌꯦꯟꯁꯥꯛ
ꯌꯥꯏꯅꯦ
ꯎꯝ
ꯑꯩꯁꯨ ꯑꯩ ꯉꯁꯥꯏ ꯍꯣꯇꯦꯜꯗ ꯆꯥꯏ ꯁꯤ ꯍꯣꯁꯄꯤꯇꯥꯜꯒꯤ ꯃꯅꯥꯛꯇ ꯑꯁꯤ ꯁꯥꯃꯟꯕꯒꯤ ꯆꯥꯛ ꯆꯥꯡꯗꯦꯗ ꯃꯣꯏꯒꯤ ꯃꯊꯦꯜꯅ ꯃꯔꯣꯠ ꯃꯩ ꯌꯥꯝꯕꯅꯦ ꯉꯅꯦꯦ ꯌꯦꯟꯅꯦ ꯎꯠꯇꯤꯅꯦ ꯍꯋꯥꯏ ꯊꯣꯡꯕꯅꯦ ꯁꯧꯔꯤꯅꯦ ꯇꯒ ꯏꯔꯣꯣꯟꯕꯅꯤ ꯑꯁ ꯌꯥꯕꯗꯨ ꯁꯥꯃꯟꯕꯒꯤ ꯆꯪꯗ꯭ꯔꯦ
ꯑꯩꯗꯤ ꯌꯥꯝ ꯆꯥꯔꯅꯤ ꯑꯗꯨꯗꯤ
ꯅꯥꯗꯤ ꯆꯥꯗꯦ ꯃꯅꯝꯅ ꯑꯃ ꯅꯝꯕ ꯅꯝꯊꯤꯕ ꯑꯗꯨꯒꯤ ꯆꯥꯅꯤꯡꯗꯕ
ꯎꯝ ꯅꯪ ꯅꯪꯒꯤ ꯅꯅꯥꯎꯗꯨ ꯑꯣꯄꯔꯦꯁꯟ ꯗꯦꯠ ꯀꯌꯥꯗ ꯐꯤꯛꯁ ꯇꯧꯔꯦ
ꯍꯌꯦꯡ ꯇꯧꯒꯗꯧ ꯃꯥꯜꯂꯦ ꯉꯁꯤꯁꯦ ꯀꯔꯤ ꯀꯔꯤ ꯇꯤꯀꯦꯠ ꯅꯨꯡꯀꯦꯠ ꯂꯧꯔꯒ ꯑꯦꯗꯃꯤꯠꯇ ꯇꯧꯕꯤꯈ꯭ꯔꯕꯅꯦ
ꯑꯝ ꯍꯝ
ꯉꯁꯤꯗꯣ ꯑꯩ ꯑꯁ ꯉꯔꯥꯡ ꯅꯨꯡꯗꯥꯡꯐꯧ ꯌꯦꯡꯕꯒꯦꯀꯣ ꯇꯨꯝ ꯍꯕꯅ ꯃꯔꯔꯣ ꯑꯃ ꯋꯥꯃꯟꯕꯒꯦ ꯉꯁꯤ ꯑꯩ ꯌꯨꯝꯗ ꯇꯨꯝꯒꯦꯅ ꯂꯥꯛꯕꯅꯦ ꯍꯌꯦꯡ ꯑꯃꯨꯛ ꯆꯠꯀꯅꯤ
ꯑꯣ ꯑꯩꯈꯣꯏꯁꯤ ꯌꯥꯝ ꯌꯥꯝ ꯋꯥꯔꯝꯒꯅꯤ
ꯎꯦ ꯋꯥ
ꯑꯗꯨꯒꯨꯝꯕ ꯑꯦꯛꯁꯄꯤꯔꯤꯌꯦꯟꯁ ꯇꯧꯋꯦ
ꯃꯉꯥ ꯇꯔꯨꯛ ꯄꯨꯡ ꯇꯔꯦꯠ ꯑꯗꯨꯋꯥꯏꯗ ꯆꯠꯄꯗꯣ ꯍꯧꯖꯤꯛ ꯈꯛꯇ ꯍꯜꯂꯛꯄꯅꯦꯕ ꯑꯁ ꯌꯥꯣ ꯇꯀ ꯀꯒ ꯀꯦꯎꯗ ꯂꯩꯦ ꯄꯦ
ꯎꯝ
ꯑꯩꯅ ꯑꯃꯨꯛ ꯑꯦꯛꯁꯇ꯭ꯔꯥ ꯑꯩꯒꯤ ꯭ꯔꯤꯒ꯭ꯔꯤꯅꯣ ꯇꯦꯁ ꯇꯧꯊꯣꯛꯄꯀꯣ ꯑꯩꯒꯤ ꯕ꯭ꯂꯠ ꯒ꯭ꯔꯨꯞ ꯑꯗꯨꯒ ꯑꯩꯒꯤ ꯀꯤꯠꯅꯤ ꯊꯥꯏꯔꯣꯏꯗ ꯀꯔꯤꯔꯥ ꯑꯩꯩꯆ ꯑꯥꯏ ꯕꯤ ꯍꯣꯏ ꯑꯗꯨꯝ ꯇꯁꯨꯣꯊꯣꯛꯄꯅꯤꯗ
ꯎꯝ ꯎꯝ
ꯑꯩ ꯄꯨꯟꯁꯤꯗ ꯇꯧꯗ꯭ꯔꯤꯕ ꯑꯗꯨꯒꯤꯦꯝꯁ ꯒ ꯑꯩꯒꯤ ꯕ꯭ꯂꯗ ꯒ꯭ꯔꯨꯞꯐꯥꯎ ꯈꯪꯗ꯭ꯔꯗꯤ ꯀꯥꯟꯅꯗ꯭ꯔꯦ ꯍꯥꯏꯅ ꯊꯝ ꯇꯦꯁꯨꯣ ꯇ ꯊꯣꯛꯄ ꯭ꯔꯤꯖꯥꯗꯤ ꯍꯌꯦꯡ ꯂꯥꯛ ꯍꯌꯦꯡ ꯂꯧꯒꯗꯧꯕ ꯃꯥꯜꯂꯦ ꯅꯨꯄꯥ ꯑꯃꯅ ꯍꯌꯦꯡ ꯍꯣꯁꯄꯤꯇꯥꯜꯗꯗꯤ ꯃꯨ ꯇꯧꯔꯛꯑꯣ ꯍꯥꯏꯔꯔꯤꯖꯥꯗꯅꯤ
ꯎꯝꯍꯣ ꯑꯗꯨꯗ ꯑꯦꯖꯦꯟꯁꯤꯡ ꯂꯩꯕꯗꯨꯔꯣ
ꯍꯣꯏ
ꯎꯝ
ꯖꯦꯟꯖꯤꯟꯁꯦ ꯑꯁ ꯃꯤꯁ ꯁꯦ ꯄꯩꯁꯥ ꯌꯥꯝ ꯑꯃ ꯂꯑꯣ ꯂꯩꯑ ꯌꯥꯝ ꯌꯥꯝ ꯌꯥꯝꯅ ꯂꯧꯗꯕꯁꯨ ꯂꯩꯑ ꯐꯃꯗ꯭ꯔꯗ ꯑꯩꯈꯣꯏ ꯉꯁꯤ ꯂꯁꯦ ꯃꯁꯤ ꯂꯧꯑꯣꯖꯜ ꯄꯥꯀꯤꯌꯥꯅ ꯑꯗꯨꯗ ꯍꯣꯏ ꯑꯩꯈꯣꯏꯒꯤ ꯃꯔꯣꯝꯗ ꯈꯪꯅꯕ ꯑꯦꯖꯦꯟ ꯑꯃꯁꯨ ꯂꯩꯕꯅꯦꯕ ꯃꯥꯒꯤ ꯇꯥꯏꯅꯤꯡꯡ ꯗꯣ ꯂꯣꯏꯈ꯭ꯔꯕ ꯑꯗꯨꯒꯤ ꯃꯤ ꯑꯃ ꯆꯥꯛꯈꯪꯗꯕꯤꯗ ꯇꯧꯋꯣ ꯑꯗꯨꯒꯤ ꯑꯁ
ꯎꯝ
ꯑꯩꯒꯤꯁꯦ ꯀꯤꯠꯅꯤꯒꯤ ꯇꯧꯕꯅꯤꯅꯀꯣ ꯀꯤꯠꯅꯤꯒꯤꯁꯦ ꯈꯔ ꯄꯩꯁꯥ ꯌꯥꯝꯕꯂ ꯌꯥꯌꯦ
ꯎꯝ
ꯑꯗꯨꯒꯤ ꯂꯨꯄꯥ ꯃꯆꯥ ꯃꯉꯥ ꯆꯥꯇꯔꯨꯛ ꯂꯧꯋꯦꯕ
ꯎꯝ ꯍꯝꯝ
ꯇꯅꯤꯗ ꯍꯣꯏ ꯈꯪꯅꯕꯗ ꯂꯧꯔꯗꯤ ꯂꯨꯄꯥ ꯆꯥꯝꯃꯥ ꯆꯅꯤꯒꯨꯝꯕꯗꯤ ꯇꯥꯕꯤꯒꯅꯤ ꯋꯥ
ꯎꯝ
ꯅꯟ꯭ꯔꯣꯣꯏꯗ
ꯃꯣꯏꯅ ꯑꯁꯤ ꯄꯤꯌꯣ ꯍꯥꯏꯅ ꯍꯥꯏꯔꯛꯄ꯭ꯔꯥ
ꯍꯣꯏ
ꯎ ꯅꯣꯏꯅ ꯄꯤꯕ ꯂꯧꯗꯦ
ꯎꯝ ꯃꯣꯏꯅ ꯅꯤꯕꯅꯦ ꯑꯁꯤ ꯑꯁꯤ ꯇꯥꯔꯦ ꯍꯥꯏꯅꯀꯣ
ꯇꯥꯎꯅꯤꯗ ꯎꯝ
ꯁꯤ ꯂꯧꯔꯣ ꯍꯥꯏꯅ
ꯑꯣ ꯅꯪꯅꯤ ꯀꯌꯥꯒꯤꯌꯥꯔ ꯄꯤꯕ꯭ꯔꯥ
ꯎꯝ ꯂꯨꯄꯥ ꯌꯥꯡꯈꯩꯒꯨꯝꯕ ꯑꯗꯨꯝ ꯄꯤꯕꯅꯦ ꯍꯥꯏꯗꯤ
ꯅꯪ ꯁꯗꯨ ꯃꯛꯇꯛꯇꯤ ꯐꯖꯗꯦ ꯍꯦ ꯌꯦꯡ ꯈꯥꯏ ꯃꯛꯇꯛꯇꯤ
ꯑꯩꯒꯤꯗꯤ ꯀꯌꯥ ꯀꯩꯅꯣ ꯊꯕꯛ ꯌꯥꯝ ꯂꯨꯕꯅ
ꯑꯣ ꯑꯗꯨꯒꯤꯅꯤ ꯑꯩꯗꯤ ꯍꯥꯏꯕꯗꯤ ꯑꯩꯒꯤ ꯇꯤ ꯇꯦꯁꯦ ꯃꯈꯜ ꯃꯈꯥ ꯃꯉꯥꯅꯦꯕ ꯇꯝꯕꯗꯣ ꯑꯗꯨꯒꯤꯅꯤꯗ ꯑꯗꯨ ꯌꯥꯝꯕꯒꯦ ꯀꯣ ꯌꯥꯝꯃꯒꯦ ꯀꯣ ꯑꯗꯨꯒꯤ
ꯎꯝ ꯑꯩꯗꯤ ꯇꯤꯛꯀꯦꯠ ꯂꯧꯕꯤꯌꯣ ꯍꯥꯏꯕꯒꯤ ꯋꯥ ꯈꯛꯇꯅꯤꯗ ꯑꯩ ꯉꯪꯂꯂꯣꯏꯗꯕ
ꯑꯣ ꯑꯣ ꯑꯗꯨꯒꯤꯅꯤ ꯀꯗꯥꯏ ꯍꯥꯏꯒ ꯄ꯭ꯔꯥꯏꯚꯦꯠꯇ ꯇꯦꯛꯁ ꯄ꯭ꯔꯥꯏꯚꯦꯠꯇ ꯇꯦꯛꯁ ꯇꯧꯒꯦ ꯍꯥꯏꯅ ꯂꯥꯛꯄꯗ ꯂꯤꯁꯤꯡ ꯃꯉꯥ ꯇꯔꯨꯛ ꯂꯤꯁꯤꯡ ꯇꯔꯨꯛ ꯍꯦꯟꯅ ꯆꯪꯒꯅꯤ ꯍꯥꯏ ꯑꯗꯨꯒꯤ ꯑꯥ ꯆꯥꯗ ꯑꯃꯨꯛ ꯆꯪꯈ꯭ꯔꯕꯅꯦ ꯎꯝ
ꯎꯝ ꯅꯪ ꯅꯪꯗꯤ ꯂꯣꯏꯅ ꯇꯦꯁ ꯇꯧꯔꯣꯏꯅꯦ ꯀꯤꯠꯅꯤꯁꯨ
ꯍꯣꯏ ꯎꯝ ꯊꯥꯏꯔꯣꯏꯗꯀꯤꯁꯨ ꯎꯝ ꯑꯗꯨꯒ ꯑꯩꯠꯆ ꯑꯥꯏ ꯕꯤꯒꯤꯁꯨ ꯑꯗꯨꯒ ꯀꯔꯤ ꯍꯥꯏꯕ꯭ꯔꯣ ꯑꯩ ꯈꯪꯗꯦꯗ ꯃꯃꯤꯡ ꯐꯥꯎ ꯑꯩꯁꯨ ꯍꯟꯗꯛꯅ ꯑꯍꯥꯟꯕ ꯑꯣꯏꯕꯅꯤꯅꯀꯣ ꯁꯤꯒꯨꯝꯕ ꯈꯪꯗꯣꯛꯇ꯭ꯔꯗꯤ ꯈꯪꯕꯒꯤ ꯗꯔꯀꯥꯔ ꯇꯥꯏ ꯍꯥꯏꯕ ꯈꯪꯗꯕꯅꯤꯅ ꯍꯁꯄꯤꯇꯥ
ꯉꯗ꯭ꯔꯤꯉꯩꯗꯨꯀꯣ
ꯍꯣꯏ ꯑꯗꯨꯅꯦ ꯍꯣꯁꯄꯤꯇꯥꯜ ꯆ ꯃꯇꯝ ꯃꯇꯝ ꯑꯗꯨ ꯑꯣꯏꯔ ꯁꯨ ꯑꯩꯈꯣꯏ ꯒꯣꯔꯃꯦꯟꯒꯤ ꯑꯣꯏꯕꯅꯤꯀꯣ ꯈꯔ ꯗꯤꯁꯀꯥꯎꯟ ꯂꯩꯕꯇ ꯇꯧꯁꯦ ꯍꯥꯏꯅ ꯇꯧꯊꯣꯛꯄꯅꯤꯗ
ꯎꯝ ꯌꯥꯝ ꯐꯩꯌꯦ ꯑꯩꯁꯨ ꯅꯪꯒꯨꯝꯅ ꯉꯥꯏꯍꯥꯛ ꯂꯩꯔꯗꯤ ꯇꯧꯔꯅꯤ ꯄꯩꯁꯥ ꯂꯩꯔꯗꯤ
ꯑꯁ ꯇꯥꯎꯕꯁ ꯐꯪꯒꯗꯤ ꯇꯥꯎꯕ
ꯎꯝ ꯍꯣꯏ ꯑꯩꯈꯣꯏꯒꯤ ꯏꯁꯥꯁꯦ ꯍꯛꯆꯥꯡꯁꯦ ꯃꯔꯨꯅꯤꯅꯀꯣ
ꯍꯣꯏ ꯍꯛꯆꯥꯡ ꯐꯕꯅꯜꯂꯝꯅꯤ ꯍꯥꯏꯕꯗꯣ ꯆ ꯑꯩꯈꯣꯏ ꯍꯛꯆꯥꯡ ꯐꯥꯔꯗꯤ ꯄꯩꯁꯥꯁꯨ ꯇꯥꯕ ꯌꯥꯔꯦ ꯀꯔꯤ ꯀꯔꯤ ꯆꯠꯄ ꯈꯣꯠꯄ ꯇꯧꯕꯁꯨ ꯌꯥꯔꯦꯕ ꯑꯩꯈꯣꯏ ꯃꯦꯟ ꯄ꯭ꯔꯥꯏꯌꯣꯔꯤꯇꯤꯗꯤ ꯑꯩꯈꯣꯏ ꯍꯛꯆꯥꯡ ꯐꯍꯟꯒꯗꯕꯅꯤ
ꯎꯝꯝ ꯅꯪꯒꯤ ꯅꯅꯥꯎꯗꯣ ꯀꯤꯠꯅꯤ ꯁꯣꯛꯄꯗ ꯀꯨꯏꯔꯕꯣ ꯑꯩ ꯀꯤꯠꯅꯤ ꯍꯥꯏꯁꯦ ꯁꯣꯏꯔꯦ ꯑꯦꯄꯦꯟꯗꯤꯛꯁꯅꯤ ꯑꯁꯦꯡꯕ ꯃꯥꯏꯅꯔꯗꯨꯗ ꯑꯩꯅ ꯃꯤꯖꯣꯔꯒꯤ ꯍꯥꯏꯔꯨꯈ꯭ꯔꯦ
ꯑꯗꯨꯃꯛꯇꯤ ꯅꯪꯁꯨ ꯀꯩꯅꯣ ꯃꯥꯁꯦ ꯈꯪꯗꯦ ꯑꯗꯨꯝ ꯅꯔꯤ ꯅꯔꯤ ꯇꯧꯂꯣ ꯉꯒꯣ ꯂꯥꯥꯁꯅꯩ ꯄꯔꯆꯦ ꯀꯞ ꯇꯧꯗꯄꯕꯤꯁꯀꯤ ꯄ꯭ꯔꯣꯕ꯭ꯂꯦꯝ ꯂꯩꯔꯝꯃꯀꯣ
ꯎꯝ ꯅꯍꯥꯟꯁꯨ ꯑꯩ ꯏꯅꯥꯎꯅꯨꯄꯤ ꯑꯣꯄꯔꯦꯁꯟ ꯇꯧꯕꯅꯦ ꯑꯗꯨꯒꯤ ꯑꯦꯄꯦꯟꯗꯤꯛꯁꯀꯤ ꯑꯗꯨꯝ ꯂꯧꯊꯣꯛꯈ꯭ꯔꯦ ꯍꯥꯏꯕꯗꯤ ꯍꯧꯖꯤꯛꯇꯤ ꯑꯗꯨꯝ ꯌꯥꯔꯦ ꯅꯥꯗ꯭ꯔꯦ
ꯑꯩꯈꯣꯏꯒꯤ ꯐꯦꯃꯤꯂꯤꯁꯦ ꯑꯦꯄꯦꯟꯗꯤꯛꯁꯀꯤ ꯄꯦꯁꯦꯟꯁꯦ ꯌꯥꯝꯃꯦ ꯅꯨꯄꯥ ꯑꯃꯁꯁꯨ ꯑꯩꯒꯤ ꯑꯪꯀꯜꯒꯤ ꯃꯆꯥꯥꯛꯁꯨ ꯑꯦꯄꯦꯟꯗꯤꯛꯁꯇꯣ ꯃꯅꯨꯡꯗꯒꯤ ꯄꯣꯛꯈꯥꯏꯕ ꯑꯗꯨꯒꯤ ꯑꯁ ꯏꯃꯔꯖꯦꯟꯁꯤꯒꯤ ꯒꯤ ꯇꯔ ꯊꯠ ꯆꯥꯅ ꯂꯥꯏꯅꯦ
ꯑ ꯑꯣ ꯌꯥꯝ ꯐꯩꯀꯣ ꯃꯥ ꯂꯩꯕꯥꯛ ꯏꯁꯣꯔꯅ ꯌꯥꯝ ꯅꯨꯡꯁꯤ ꯀꯤꯕ ꯃꯥꯜꯂꯦ ꯑꯗꯨꯗꯤ ꯄꯣꯠꯈꯥꯏꯕ ꯄꯣꯠꯈꯥꯏꯕ ꯃꯤꯁꯤꯡꯁꯦ ꯑꯗꯨꯝ
ꯎꯝ ꯑꯁ ꯑꯍꯥꯟ ꯗꯗꯤ
ꯈꯪꯗ꯭ꯔꯦ ꯏꯁꯣꯔꯨꯝ ꯈꯨꯠꯇ ꯂꯩꯔꯦ ꯍꯥꯏꯅ ꯃꯣꯏꯅ ꯐꯥꯔꯁꯇ ꯍꯥꯏꯔꯛꯄꯗꯗꯤ ꯑꯥ ꯂꯣꯏꯔꯕꯅꯦ ꯑꯩꯈꯣꯏ ꯐꯦꯃꯤꯂꯤꯗꯣ
ꯎꯝ
ꯑꯗꯨꯒꯤ ꯈꯔ ꯌꯦꯡꯉꯒ ꯀꯩꯁꯨ ꯇꯧꯗ꯭ꯔꯦ ꯍꯥꯏꯅ ꯑꯃꯨꯛ ꯍꯥꯏꯔꯛꯄꯀꯣ ꯑꯗꯨꯗꯒꯤ ꯁꯣꯔꯐꯥꯎ ꯍꯣꯟꯕ ꯈꯔ ꯅꯨꯡꯉꯥꯏꯔꯕꯅꯤꯍꯦ
ꯎꯝ ꯍꯝ ꯎꯝ ꯑꯁꯦꯡꯕ
ꯎꯝꯝ
ꯑꯩ ꯏꯅꯥꯎꯅꯨꯄꯤꯁꯨ ꯀꯩꯅꯣꯅꯦ ꯑꯦꯄꯦꯟꯗꯤꯛꯁꯅꯤ ꯍꯥꯏꯕꯗꯤ ꯍꯥꯟꯅ ꯈꯪꯗꯦꯕꯀꯣ
ꯎꯝ
ꯃꯥꯗꯨ ꯀꯔꯤ ꯑꯅꯥꯕ ꯆꯠ ꯆꯥꯠ ꯇꯧꯋꯤꯅ ꯃꯥꯁꯨ ꯑꯗꯨꯝ ꯀꯔꯤ ꯍꯥꯏꯁꯤꯔꯣ ꯋꯥꯟ ꯊꯥꯕꯒꯨꯝꯕ ꯇꯧꯕꯀꯣ
ꯑ ꯑꯥ
ꯁꯣ ꯍꯣꯟꯕꯒꯨꯝꯕ ꯑꯗꯨꯝ ꯋꯥꯕ ꯀꯔꯤꯅꯅꯣ ꯎꯝ ꯅꯠꯇꯦꯗ ꯅꯍꯥꯟ ꯑꯦꯄꯦꯟꯗꯤꯛꯁ ꯅꯥꯕꯗꯣ
ꯑꯥ
ꯍꯥꯟꯅꯗꯤ ꯑꯦꯄꯦꯟꯗꯤꯛꯁꯅꯅꯤ ꯍꯥꯏꯕ ꯈꯪꯗꯦꯕ
ꯎꯝ
ꯑꯗꯨ ꯑꯦꯄꯦꯟꯗꯤꯛꯁꯀꯤ ꯃꯅꯤꯟꯅꯅꯦꯕ ꯑꯗꯨꯁꯤꯡꯗꯣ
ꯑꯣ ꯑꯣ
ꯗꯣꯛꯇꯔ ꯑꯗꯨꯝ ꯌꯦꯡ ꯀꯔꯤꯁꯨ ꯇꯧꯗꯦ ꯍꯥꯏꯔꯒ ꯂꯥꯏꯅꯥ ꯂꯩꯇꯦ ꯍꯥꯏꯔꯒ ꯀꯣ ꯀꯣꯟꯅ ꯈꯪꯉꯛꯄꯅꯦꯕ
ꯑꯥ
ꯀꯣꯟꯅ ꯈꯪꯂꯛꯄ ꯀꯥꯟꯗꯗꯤ ꯑꯗꯨꯝ ꯃꯥꯗꯣ ꯑꯁ ꯌꯥꯝ ꯅꯥꯔꯛꯈ꯭ꯔꯕꯅꯤ ꯈꯪꯗ꯭ꯔꯤꯉꯩꯗꯗꯤꯀꯣ ꯑꯦꯄꯦꯟꯗꯤꯁ ꯂꯩꯑ ꯍꯥꯏꯕꯁꯨ ꯈꯪꯗ꯭ꯔꯤꯉꯩꯗ ꯑꯗꯨꯝ ꯑꯗꯨꯝ ꯅꯥꯔꯒ ꯋꯥꯟꯊꯥꯔꯒ ꯇꯧꯔꯒ ꯁꯧꯍꯣꯟꯕꯁꯨ ꯋꯥꯕ ꯑꯗꯨꯗ ꯇꯧꯔꯒ ꯂꯥꯁꯇꯗꯤ ꯑꯗꯨꯝ ꯗꯣꯛꯇꯔ ꯌꯦꯡꯅ ꯑꯅꯤꯔꯛ ꯑꯍꯨꯝꯔꯛ ꯑꯗꯨꯣꯛꯇꯔꯗ ꯌꯦꯡꯕꯅꯦꯕ
ꯎꯝ
ꯇ ꯀꯤꯠꯅꯤꯅꯅꯦ ꯍꯥꯏ ꯑꯦ ꯀꯤꯠꯅꯤ ꯍꯥꯏ ꯑꯗꯨꯝ ꯍꯥꯏꯌꯦ ꯑꯩꯁꯤ ꯀꯔꯤꯅꯣ ꯈꯪꯗꯦꯅꯦꯄꯦꯟꯗꯤ ꯑꯦꯄꯦꯟꯗꯤꯛꯁꯅꯅꯤ ꯍꯥꯏꯕꯗꯨꯗ ꯀꯩꯅꯣꯗ ꯖꯦꯅꯤꯝꯁꯇ ꯇꯧ
ꯑꯍꯥꯟꯕ ꯌꯦꯡꯕꯗ ꯀꯗꯥꯏꯗ ꯌꯦꯡꯕ꯭ꯔꯥ
ꯀꯥꯎꯔꯦ ꯑꯗ ꯑꯩꯗꯤ ꯀꯥꯎꯔꯦ ꯀꯗꯥꯏ ꯀꯗꯥꯏꯗꯅꯣ ꯌꯦꯡꯕꯅꯦꯕ ꯑꯩ ꯆꯠꯃꯤꯟꯅꯗꯦꯕ ꯑꯗꯨ ꯃꯇꯝꯗ ꯑꯣꯄꯔꯦꯁꯟ ꯃꯇꯝꯗ ꯑꯃꯨꯛ ꯑꯩꯅ ꯆꯠꯄ ꯑꯣꯄꯔꯦꯁꯟ ꯇꯧꯊꯣꯛꯑꯒ ꯑꯗꯨꯝ ꯐꯈ꯭ꯔꯦ ꯍꯧꯖꯤꯛꯇꯤ ꯑꯗꯨꯝ ꯅꯨꯡꯉꯥꯏꯅ ꯂꯩꯔꯤ
ꯍꯛꯆꯥꯡ ꯐꯥꯔꯒ ꯂꯩꯔꯤ ꯍꯥꯏꯅꯣ
ꯑꯣ ꯑꯗꯨꯅ ꯅꯪꯒꯤ ꯅꯅꯥꯎꯗꯨꯁꯨ ꯑꯣꯄꯔꯦꯁꯟ ꯀꯣꯛ ꯇꯧꯊꯣꯛꯑꯔꯒ ꯑꯗꯨꯝ ꯅꯨꯡꯉꯥꯏꯔꯛꯀꯅꯤ
ꯍꯣꯏ ꯍꯣꯏ ꯑꯗꯨꯅꯤ
ꯎꯝ ꯑꯦꯄꯦꯟꯗꯤꯛꯁꯇꯤ ꯀꯩꯁꯨ ꯅꯠꯇ꯭ꯔꯦꯗ ꯍꯧꯖꯤꯛꯀꯥꯟꯗꯤ
ꯍꯣꯏ ꯐꯖꯅ ꯎꯝ ꯏꯂꯥꯏꯕ ꯄꯣꯠꯅꯦꯕ ꯑꯣꯄꯔꯦꯁꯟꯗꯨꯁꯨ ꯀꯨꯏꯅ ꯇꯧꯗ꯭ꯔꯦꯕ
ꯎꯝ
ꯎꯅꯦ
ꯊꯨꯅ ꯂꯧꯊꯣꯛꯔꯗꯤ ꯅꯪ ꯁꯅꯥꯕꯨꯣꯒꯨꯝꯕ ꯆꯠꯄ꯭ꯔꯣ
ꯄꯗ ꯈꯪꯗꯦꯗꯔꯛ ꯃꯔꯛꯇ ꯆꯠꯂꯦ
ꯎꯝ
ꯌꯥꯝ ꯇꯣꯏꯅꯗꯤ ꯆꯠꯇꯦꯗ ꯑꯪ ꯁꯤꯗꯤ ꯆꯠꯅꯤꯡꯉꯥꯏ ꯉꯝꯗ꯭ꯔꯦ ꯆꯠꯂꯗꯤ ꯑꯣꯟꯊꯥꯈ꯭ꯔꯅꯤ ꯋꯥꯏ ꯇꯨꯝꯕ ꯄꯦꯟꯗꯕꯒꯤ ꯇꯨꯝꯁꯤ ꯄꯦꯟꯗꯕꯒꯤꯀꯣ ꯋꯥꯕꯅꯁꯨ ꯂꯣꯏꯔꯦ
ꯎ ꯁꯦꯕꯥ ꯇꯧꯅꯤꯡꯉꯥꯏ ꯃꯤꯗꯤ ꯂꯥꯛꯄ꯭ꯔꯣ ꯍꯥꯏꯕꯗꯤ ꯃꯤꯗꯤ ꯂꯩꯣ
ꯍꯌꯦꯅ ꯑꯩꯅꯦ ꯏꯆꯦꯅ ꯏꯆꯦ ꯑꯩꯗꯤ ꯂꯩꯍꯧꯕꯅꯦ ꯑꯩꯅ ꯉꯝꯗꯕꯒꯤ ꯇꯨꯝꯅꯤꯡ ꯑꯗꯨꯒꯤ ꯑꯩ ꯉꯁꯤ ꯌꯨꯝꯗ ꯇꯨꯡꯒꯤ ꯍꯌꯦꯡ ꯑꯃꯨꯛ ꯂꯥꯛꯀꯦ ꯍꯥꯏꯅ ꯂꯥꯛꯈ꯭ꯔꯕꯅꯤ
ꯎꯝꯝ
ꯑꯗ
ꯆꯥꯛ ꯌꯦꯟꯁꯥꯡꯗꯤ ꯑꯗꯨꯗ ꯍꯣꯇꯦꯜꯗꯒꯤ ꯂꯩꯔ ꯆꯥꯕ꯭ꯔꯥ
ꯁꯤꯗꯤ ꯍꯣꯇꯦꯜꯗ ꯆꯥ ꯃꯔꯔꯝꯔꯠꯇ ꯏꯟꯁꯥ ꯌꯨꯝꯒꯦ ꯃꯔꯔꯝꯔꯠꯇꯇꯦꯜ ꯒꯅ ꯑꯥꯎꯔꯒ ꯆꯌꯦ
ꯑꯣ
ꯍꯥꯏꯕꯗꯤ ꯍꯣꯇꯦꯜꯒꯤ ꯆꯥꯛ ꯏꯟꯁꯥꯡꯁꯨ ꯌꯥꯝ ꯇꯥꯡꯗꯦꯕ ꯍꯣꯡꯉꯦꯕ
ꯍꯣꯏꯅꯦ ꯑꯗꯨꯗ ꯂꯩꯕꯁꯤꯡ ꯑꯗꯨꯗ ꯑꯃ ꯂꯩꯗꯅ ꯂꯝ ꯕꯤ ꯀꯅꯥ ꯀꯣꯟꯅꯔꯗꯥ ꯑꯗꯨꯗ ꯑꯗꯨꯝ ꯂꯩ ꯂꯩꯌꯦꯀꯣ ꯃꯤꯁꯤꯡꯁꯨ
ꯍꯣꯏ ꯍꯥꯏꯕꯗꯤ ꯍꯣꯁꯄꯤꯇꯥꯜ ꯃꯅꯥ ꯑꯣꯏꯕꯅꯤꯅꯀꯣ ꯃꯣꯏꯁꯨ ꯌꯥꯝ ꯂꯧꯗꯦꯕ ꯄꯩꯁꯥꯗꯣ
ꯎꯝ